ꯍꯜꯂꯣ꯫
ꯑꯥ꯫
ꯇꯥꯔꯤꯕꯣ꯫
ꯍꯣꯏ ꯇꯥꯏꯌꯦ꯫
ꯀꯩꯇꯧꯔꯤꯅꯣ꯫
ꯎꯝ ꯁꯨꯝ ꯂꯩꯌꯦꯗꯥ ꯏꯔꯨ ꯏꯔꯨꯕ ꯂꯣꯏꯔꯒ꯫
ꯑꯁ ꯀꯨꯏꯈ꯭ꯔꯦꯗ ꯅꯪ ꯏꯔꯨꯕꯁ ꯁ‌ꯣ
ꯎꯝ ꯑꯩ ꯏꯔꯨꯀꯦ ꯍꯥꯏꯔꯝꯗꯦ ꯅꯣꯏꯗ
ꯑꯣ ꯍꯥꯏ ꯏꯔꯨꯒꯦ ꯍꯥꯏꯔꯤꯕ ꯍꯥꯏꯔꯝꯕ꯭ꯔꯣ
ꯍꯥꯏꯔꯝꯗꯦ ꯑꯩ ꯃꯤ ꯑꯇꯣꯞꯄ ꯑꯣꯏꯔꯝꯅꯤꯗ
ꯑꯧ ꯑꯧ ꯑ‌ꯣ
ꯈꯪꯗꯦ ꯇꯧꯔꯤꯁꯦ
ꯍꯣꯏ
ꯃꯤ ꯃꯤ ꯌꯥ ꯃꯟꯕꯗꯒꯤ ꯈꯪꯗ꯭ꯔꯦ
ꯑꯥ
ꯅꯪ ꯅꯪꯉ‌ꯣꯟ ꯅꯪꯗꯤ ꯈꯪꯉꯤꯗ ꯑꯥ ꯀꯩꯅꯣ ꯑꯩꯈꯣꯏ ꯇꯣꯏꯅ ꯀꯣꯜ ꯇꯧꯔꯕꯅꯤꯅ
ꯍꯥ ꯎꯝ ꯎꯝ ꯅꯪ ꯕꯨꯁꯦ ꯑꯩ ꯑꯩꯅ ꯈ꯭ꯋꯥꯏꯗꯒꯤ ꯀꯣꯜ ꯔꯤꯒꯨꯂꯔ ꯇꯧꯕ ꯑꯣꯏꯔꯝꯅꯤ ꯅꯪꯁꯨ
ꯍꯣꯏ ꯍꯣꯏ ꯀꯩ ꯇꯧꯔꯤꯕ ꯍꯧꯖꯤꯛꯇꯤ
ꯎꯝ ꯏꯔꯨꯔꯦ ꯔꯒ ꯁꯝ ꯀꯪꯍꯟꯅꯤꯉꯥꯏ ꯐꯦꯟ ꯐꯦꯟ ꯃꯅꯥꯗ ꯐꯝꯔꯥ ꯂꯩꯌ‌ꯦ
ꯁꯥ ꯀꯪ ꯍꯟꯅꯤꯒꯥꯏ ꯍꯥꯏꯕ
ꯁꯝ ꯀꯪ ꯍꯟ ꯅꯤꯉꯥꯏ
ꯑꯣ ꯑꯣ ꯁꯥ ꯀꯪꯍꯟꯅꯤꯉꯥꯏ ꯍꯥꯏꯔꯗꯤ
ꯂꯣꯏꯔꯦ ꯑꯩ ꯁꯥ ꯀꯪ ꯐꯅꯤꯡꯉꯥꯏ ꯅꯨꯞꯄꯥ ꯈꯔ ꯃꯟꯗ꯭ꯔꯣ
ꯑ‌ꯦ ꯑꯦꯁ ꯁꯥ ꯀꯪꯍꯟꯕꯁꯤꯕꯨ ꯅꯨꯄꯥ ꯈꯛꯇ ꯇꯧꯔꯨꯔꯅꯦ
ꯅꯨꯄꯤꯁꯨ ꯇꯧꯋꯤꯗ
ꯎꯝ ꯅꯨꯄꯤꯁꯨ ꯇꯧꯋꯦ
ꯅꯪꯗꯤ ꯀꯩ ꯇꯧꯔꯒ ꯂꯩꯕ꯭ꯔꯣ
ꯍꯤꯞꯄꯒ ꯂꯩ ꯆꯥꯛ ꯆꯥꯕ ꯂꯣꯏꯔꯒ
ꯑꯥ ꯆꯥꯕ ꯂꯣꯏꯔꯦ ꯀꯣ
ꯎꯝ ꯑꯥ ꯅꯨꯄꯤ ꯁꯤꯡꯁꯦ ꯁꯝ ꯁꯥꯡꯕꯅꯤꯅ ꯀꯣ
ꯎꯝ ꯑꯩ ꯌꯥꯝꯗꯦ ꯌꯥꯝꯗꯦ ꯑꯗꯨꯕꯨ ꯑꯩꯕꯨꯁꯨ ꯑꯩꯒꯤꯁꯨ ꯌꯥꯝ ꯁꯥꯡꯕꯅꯤꯅ ꯀꯣ
ꯑꯗꯣ ꯃꯤꯅꯤꯠ ꯃꯨꯛ ꯔꯠ ꯀꯪ ꯍꯟꯅꯤꯉꯥꯏ ꯃꯤꯅꯤꯠ ꯀꯌꯥꯗꯤ ꯆꯪꯒꯦ ꯅꯨꯄꯤꯒꯤ ꯁꯝꯁꯦ
ꯑ‌ꯦ ꯈꯪꯗꯦꯗ ꯑꯗꯨꯝ ꯐ‌ꯦꯟ ꯒꯨꯝꯕꯗ ꯐꯝꯔꯗꯤ ꯃꯤꯅꯤꯠ ꯃꯉꯥ ꯒꯨꯝꯕꯗꯒꯤ ꯗꯨꯝ ꯀꯪꯍꯜꯂꯦꯗ
ꯑꯣ ꯑꯗꯨ ꯁꯝ ꯆꯣꯠꯂꯒꯠ ꯊꯝꯕ ꯁꯦ ꯅꯨꯉꯥꯏ ꯅꯨꯉꯥꯏꯇ꯭ꯔꯕ‌ꯣ ꯅꯣꯏꯒꯤꯁꯦ
ꯎꯝ ꯍꯥꯏꯕꯗꯤ ꯎꯝ ꯀꯪ ꯍꯟꯗ꯭ꯔꯗꯤ ꯁꯝꯗꯣ ꯑꯩꯈꯣꯏ ꯈꯣꯏ ꯕꯗꯤꯗ ꯑꯦꯇꯦꯆ ꯀꯨꯝꯕ ꯇꯧꯕꯗꯣ ꯗꯨꯝ ꯑꯗꯨꯝ ꯇꯧꯋꯦꯕ ꯑꯗꯨꯒ ꯐꯨꯔꯤꯠ ꯒꯨꯝꯕꯁꯨ ꯌꯥꯝ ꯆꯣꯠꯂꯦꯕ
ꯎꯝ ꯏꯃꯥꯅ ꯍꯥꯏꯅꯦ ꯁꯝ ꯆꯣꯠꯂꯒ ꯇꯨꯝꯕꯁꯦ ꯉꯥꯎꯋꯦ ꯍꯥꯏꯅꯦ
ꯎꯝ ꯑꯩꯒꯤ ꯁꯝ ꯆꯣꯠꯂꯒ ꯇꯨꯝꯔꯗꯤ ꯁꯣꯏꯗꯕꯤꯗ ꯑꯗꯨꯝ ꯀꯣꯛ ꯉꯥꯎꯔꯒ ꯐꯤꯚꯔ ꯅꯥꯕꯅꯦ ꯑꯗꯨ
ꯑꯠꯁꯥ ꯑꯩꯈꯣꯏꯗꯤ ꯈꯪꯗꯦ ꯅꯨꯄꯤ ꯉꯥꯛꯇꯅꯤ ꯁꯤ ꯈꯪꯕꯖ‌ꯦ
ꯑꯩꯗꯣ ꯍꯧꯖꯤꯛ ꯑꯩ ꯆꯍꯤ ꯇ꯭ꯋꯦꯟꯇꯤ ꯁꯨꯔꯦ ꯑꯗꯨꯒ ꯑꯩꯒꯤ ꯇ꯭ꯔꯤꯞꯁꯦ ꯑꯃꯈꯥꯛ ꯂꯩꯌꯦꯕ
ꯀꯩꯌꯦꯕ
ꯑꯩꯒꯤ ꯑꯩ ꯑꯩꯅ ꯇ꯭ꯔꯤꯞ ꯆꯠꯄꯁꯦ ꯑꯃꯈꯛ ꯂꯩꯌꯦꯕ ꯑꯩ ꯆꯤ ꯑꯩꯒꯤ ꯍꯣꯜ ꯂꯥꯏꯐꯇꯀꯣ ꯍꯥꯏꯕꯗꯤ ꯍꯧꯖꯤꯛ ꯐꯥꯎ ꯀꯣ
ꯎꯝ
ꯑꯗꯣ ꯑꯩ ꯗꯦꯜꯂꯤꯗ ꯇ꯭ꯔꯤꯞ ꯆꯠꯂꯤꯉꯩꯗ ꯑꯩꯩꯗꯣ ꯑꯩꯈꯣꯏ ꯍꯜꯂꯛꯄꯗ ꯄꯨꯡ ꯕꯣꯔꯣ ꯇꯥꯗꯧꯔꯦꯕ
ꯎꯝ
ꯑꯗꯣ ꯑꯗꯨꯒ ꯆꯥꯛꯁꯨ ꯎꯝ ꯆꯥꯔꯦ ꯑꯗꯨꯒ ꯑꯗꯨꯝ ꯍꯜꯂꯛꯔꯒ ꯏꯔꯨꯁꯨ ꯏꯔꯨꯔꯦ ꯑꯗꯨꯒ ꯁꯝ ꯁꯝ ꯀꯥꯡꯍꯟꯗꯕꯤꯗ ꯇꯨꯝꯕꯀꯣ
ꯎꯝ
ꯍꯜꯂꯣ
ꯑꯥ ꯇꯥꯏ ꯇꯥꯏꯌꯦ
ꯑꯣ ꯑꯗꯨꯒꯤ ꯑꯩꯒꯤ ꯇ꯭ꯔꯤꯞꯇꯣ ꯂꯣꯏ ꯇꯧꯈ꯭ꯔꯦ
ꯑꯠꯆꯥꯥ ꯍꯩꯁ ꯈꯪꯗ꯭ꯔꯦꯗ ꯅꯣꯏ ꯅꯨꯄꯤꯒꯤ ꯃꯇꯥꯡꯗꯤ ꯑꯩꯁꯦ ꯈꯪꯗ꯭ꯔꯦ ꯑꯁ ꯀꯔꯝꯍꯥꯏꯅ ꯇꯧꯁꯤꯔꯥ ꯈꯪꯗ꯭ꯔꯦꯗ
ꯅꯣꯏ ꯂꯥꯎ ꯅꯪꯁꯦ ꯂꯥꯎ ꯁꯨꯕꯗꯤ ꯍꯩꯕ꯭ꯔꯣ
ꯑꯥ ꯀꯩ ꯍꯥꯏꯕ
ꯂꯥꯛ ꯁꯨꯕꯗꯤ ꯍꯩꯕ꯭ꯔꯣ ꯍꯥꯏꯕ
ꯑꯦ ꯆꯤꯡꯃꯤꯅꯤ ꯀꯩꯅꯣ
ꯆꯤꯡꯃꯤ ꯑꯣꯏꯔꯁꯨ ꯅꯨꯄꯤ ꯂꯥꯎ ꯁꯨꯗꯕꯗ ꯌꯥꯝ ꯂꯩꯌꯦ ꯌꯥꯝ ꯇꯟꯕ
ꯌꯥꯝ ꯁꯨꯕꯗꯤ ꯍꯩꯇꯦ ꯑꯗꯨꯕꯨ ꯑꯗꯨꯝ ꯎꯝ ꯈꯪꯗꯤ ꯈꯪꯉꯦꯗ
ꯎꯝ ꯑꯁ ꯅꯣꯏ ꯈꯨꯟꯁꯨ ꯑꯩ ꯆꯠꯈ꯭ꯔꯕꯅꯦ ꯍꯥꯟꯅ
ꯑꯣ
ꯑ ꯀꯣꯏꯕ ꯀꯩꯅꯣ ꯂꯥꯛꯄ ꯏꯃꯥꯟꯅꯕ ꯑꯃꯁꯨ ꯂꯩꯔꯝꯕꯅꯦ ꯅꯣꯏ ꯈꯨꯟꯗ
ꯑꯣ ꯑꯣ ꯑꯣ
ꯑꯗꯣ ꯀꯣꯏꯔꯛꯑꯒ ꯕꯥꯢꯗ ꯀꯣꯢꯔꯒ ꯆꯥꯛ ꯆꯥꯃꯤꯟꯅꯕ ꯑꯗꯨꯝ ꯇꯧꯃꯤꯟꯅꯕꯅꯦ
ꯎꯝ
ꯑꯗꯣ ꯃꯤꯌꯥꯝꯗꯤ ꯈꯪꯗꯦꯗ ꯑꯃꯈꯛꯇꯅꯤꯗ
ꯑꯣ ꯑꯣ
ꯗꯦꯜꯍꯤꯗ ꯂꯩꯔꯝꯕꯅꯤ ꯗꯦꯜꯍꯤꯗ ꯂꯩꯌꯦ ꯃꯥꯗꯣ ꯍꯧ ꯍꯧꯖꯤꯛꯁꯤ ꯀꯣꯏꯔꯛꯑꯣ ꯍꯥꯏꯌꯦ ꯑꯩ
ꯑꯩꯒꯤ ꯑꯩꯈꯣꯏꯒꯤ ꯁꯨꯋꯥꯢꯗ ꯑꯩꯈꯣꯏ ꯗꯤꯁꯇ꯭ꯔꯤꯛꯇꯒꯤꯔꯣ ꯅꯠꯇ꯭ꯔꯒ ꯑꯩꯒꯤ ꯈꯨꯟꯗꯒꯤꯔꯣ
ꯅꯣꯏꯒꯤ ꯈꯨꯟꯗꯁꯨ ꯂꯩꯌꯦ ꯎꯝ ꯎꯝ ꯑꯗꯣ ꯆꯤꯡꯗꯁꯨ ꯂꯩꯌꯦ ꯍꯥꯏꯕ ꯍꯩꯇꯦ
ꯑꯣ ꯍꯣ ꯍꯣꯢ
ꯑꯗꯣ ꯆꯠ ꯆꯠꯂꯝꯕꯅꯦ ꯌꯥꯝ ꯐꯖꯩꯁꯦ ꯅꯣꯏ ꯈꯨꯟꯁꯦ
ꯎꯝ ꯎꯝ ꯆꯤꯡ ꯌꯥꯝ ꯂꯩꯕꯅꯤꯅꯀꯣ
ꯎꯝ
ꯑꯁ ꯑꯩꯈꯣꯏꯒꯤ ꯈꯨꯟꯗꯤ ꯑ ꯑ ꯑꯩ ꯁꯤ ꯇꯝꯄꯥꯛ ꯆꯠꯂꯝꯗꯥꯏꯒꯤ ꯂꯝꯕꯤꯗ ꯂꯩꯌꯦꯕ
ꯎꯝ
ꯑꯗꯣ
ꯈꯪꯉꯦ ꯈꯪꯉꯦ ꯑꯩ ꯈꯪꯉꯦ
ꯑꯣ ꯍꯣꯏ ꯍꯣꯏ ꯑꯗꯣ ꯑ ꯑꯩꯒꯤ ꯄꯥꯔ ꯗꯦ ꯈꯔ ꯀꯥꯒꯅꯦꯕ ꯋꯥꯟ ꯄꯣꯏꯟ ꯁꯤꯛꯁ ꯀꯤꯂꯣꯃꯤꯇꯔ ꯆꯤꯡꯗꯀꯣ
ꯑꯣ
ꯑꯗꯨꯒꯤ ꯎꯝ ꯇ꯭ꯔꯣꯂꯤꯒꯨꯝꯕ ꯑꯁ ꯄꯨꯕ ꯌꯥꯝ ꯋꯥꯕꯅꯦ ꯍꯥꯏꯕꯗꯤ ꯒꯥꯔꯤꯗꯤ ꯇꯣꯏꯅꯗꯤ ꯂꯩꯌꯦ ꯑꯗꯨꯕꯨ ꯑ ꯂꯝꯕꯤꯒꯨꯝꯕ ꯐꯠ ꯇꯕ ꯃꯇꯝꯗ ꯌꯨꯝꯒꯨꯝꯕ ꯆꯠꯂꯗꯤ ꯌꯥꯗꯦꯕ
ꯎꯝ ꯑꯦ ꯑꯗꯨ ꯑꯣꯏꯔꯗꯤ ꯅꯣꯏ ꯁꯥꯏꯗ ꯄꯥꯏꯍꯜꯂꯒ ꯆꯠꯄ ꯌꯥꯗ꯭ꯔꫭ
ꯑꯌꯥ ꯅꯪ ꯑꯣꯏꯒꯦ ꯍꯥꯏꯕ꯭ꯔꯣ ꯅꯪ ꯄꯨꯕ ꯌꯥꯕ꯭ꯔ ꯌꯥꯏ ꯍꯥꯏꯕ꯭ꯔꯣ
ꯑꯩ ꯂꯩꯔꯗꯤ ꯄꯨꯕ ꯌꯥꯕ ꯑꯩ ꯂꯩꯇꯕꯅꯤꯅ ꯑꯦ ꯑꯩ ꯂꯩꯔꯗꯤ ꯄꯨ ꯑꯩ ꯑꯩ ꯂꯩꯔꯗꯤ ꯃꯔꯤ ꯃꯉꯥ ꯐꯥꯎ ꯄꯨꯕꯤꯒꯦꯅꯦ ꯑꯩ ꯂꯩꯇꯕꯒꯤ ꯀꯩ ꯎꯄꯥꯏ ꯂꯩ
ꯂꯩꯔꯗꯤ ꯄꯨꯍꯟꯒꯗꯕ ꯑꯗꯣ
ꯂꯥꯏꯔꯤꯅꯦꯉꯣ ꯅꯣꯏꯒꯤꯗꯤ ꯇ꯭ꯔꯣꯂꯤ ꯈꯛꯇꯪꯅꯤꯅ ꯑꯩꯈꯣꯏꯗꯤ ꯆꯤꯡꯗ ꯂꯩꯕ ꯃꯇꯝꯅ ꯐꯧ ꯄꯨꯕ ꯆꯠꯄ ꯀꯌꯥꯝ ꯌꯥꯝ ꯇꯧꯋꯦ ꯀꯩꯅꯣ
ꯑ
ꯕꯣꯔꯥ ꯕꯨꯔꯥ ꯑ ꯀꯩꯅꯣ ꯄꯣꯠꯇꯣ ꯄꯨꯔꯒ ꯆꯠꯄꯅꯤ ꯑꯁ ꯑꯗꯨꯒ ꯃꯔꯣꯛ ꯃꯔꯣꯛ ꯃꯣꯔꯣꯛꯇꯣ
ꯎꯝ
ꯃꯣꯔꯣꯛ ꯂꯩꯕ ꯆꯠꯄ ꯑꯁ ꯌꯥꯝ ꯐꯖꯅ ꯇꯧꯔꯝꯃꯦꯗ ꯑꯩꯈꯣꯏ ꯗꫭ ꯊꯕꯛ ꯌꯥꯝ ꯈꯪꯉꯤꯗ
ꯂꯧ ꯁꯦꯝꯕꯒꯤ ꯑ ꯏꯁꯤꯡꯒꯤ ꯂꯧꯗꯨ ꯅꯠꯇꯕꯀꯣ
ꯎꯝ ꯆꯤꯡꯗ
ꯑꯍꯥ ꯑꯗꯨ ꯑꯗꯨꯒꯤ ꯂꯧꯗꫭ ꯑ ꯎꯝ ꯃꯣꯔꯣꯛ ꯃꯆꯥꯗꯣ ꯈꯪꯕ꯭ꯔꯣ
ꯈꯪꯉꯦ ꯈꯪꯉꯦ
ꯍꫭꯏ ꯃꯆꯥꯗꯣ ꯑꯈꯣꯏꯗꯤ ꯌꯥꯝ ꯊꯥꯏꯌꯦꯕ ꯆꯥꯛ ꯑ ꯍꯥ ꯑꯗꯣ ꯄ꯭ꯂꯥꯟ ꯇꯧꯕ ꯂꯣꯏꯔꯗꯤ ꯍꯥꯔꯚꯦꯁ ꯇꯧꯕ ꯂꯣꯏꯔꯗꯤ ꯑ ꯀꯠ ꯌꯥꯝ ꯇꯧꯔꯒ ꯑꯁꯤ ꯑ ꯃꯣꯔꯣꯛꯇꫭ ꯂꯧꯅꯤꯡꯉꯥꯏ ꯑꯗꯨꯝ ꯆꯠꯄꯅꯦꯕ
ꯎꯝ
ꯑꯗꯨꯝ ꯁꯤꯕ꯭ꯂꯤꯡꯁ ꯂꯣꯏ ꯑꯗꯨꯝ ꯆꯠꯄꯅꯦ ꯑꯗꯨꯒ ꯃꯥ ꯃꯥꯅ ꯎꯝ ꯂꫭꯡꯊꯣꯛꯔꯛꯄꯁꯤꯡꯗꯣ ꯑꯗꯨꯝ ꯄꯨꯔꯒ ꯍꯟꯕ ꯋꯥꯔꯁꯨ ꯅꯨꯡꯉꯥꯏ
ꯆꯥꯛ ꯆꯥꯕ ꯅꯨꯡꯉꯥꯏꯀꯣ ꯂꯥꯎꯗ ꯆꯥꯛ ꯆꯥꯕꯁꯨ ꯅꯨꯡꯉꯥꯏ ꯍꯣꯏ ꯍꯣꯏ ꯆꯤꯡꯗ ꯆꯥꯛ ꯆꯥꯕꯁꯦ ꯅꯨꯡꯉꯥꯏꯕꯅꯤ ꯂꯧꯄꯗꯀꯣ ꯂꯧꯄꯗ
ꯎꯝ ꯎꯝ
ꯎꯝ ꯑꯦꯟꯁꯥꯡ ꯊꯣꯡꯉꯒ ꯆꯥꯕꯁꯤ ꯌꯥꯝ ꯅꯨꯡꯉꯤꯢꯕꯅꯤ ꯁꯨꯋꯥꯏꯗ ꯑꯁ ꯑꯩ ꯑꯩꯗꯤ ꯑꯃꯨꯛ ꯂꯥꯛꯂꯗꯤ ꯑꯩ ꯑꯃꯨꯛ ꯆꯠꯂꯅꯤ
ꯑꯦ ꯀꯔꯝ ꯀꯥꯟ ꯊꯣꯛꯀꯦ ꯍꯥꯏꯔꯣ
ꯈ꯭ꯔꯤꯁꯃꯥꯁꯇ ꯊꯣꯛꯂꯛꯀꯅꯤ ꯀꯩꯅꯣ
ꯑꯣ
ꯗꯤꯁꯦꯝꯕꯔꯗ ꯊꯣꯡꯂꯛꯀꯅꯤ
ꯗꯤꯁꯦꯝꯕꯔ ꯇꯥꯡ ꯀꯌꯥꯒꯨꯝꯕꯗ ꯅꯪꯊꯣꯛꯄ꯭ꯔꯣ
ꯑꯩ ꯗꯤꯁꯦꯝꯕꯔ ꯊꯣꯛꯈ꯭ꯔꯤꯁꯦ ꯗꯦꯠ ꯅꯥꯏꯟ ꯗꯦꯠ ꯇꯦꯟ ꯋꯥꯏꯗ ꯊꯣꯛꯂꯛꯀꯦ
ꯑꯩꯌꯥ ꯉꯜꯂꯦꯅ
ꯍꯥꯏ ꯑꯁ ꯉꯟꯅ ꯊꯣꯛꯂꯛꯄꯗꯣ ꯍꯦꯟꯅ ꯅꯨꯡꯉꯥꯏꯗ꯭ꯔꯣ
ꯍꯣꯢ ꯑꯆꯥꯄꯣꯠ ꯄꯨꯔꯛꯑꯣ
ꯀꯩ ꯆꯥꯅꯤꯡꯒꯦꯅꯦ ꯑꯆꯥꯄꯣꯠ ꯑꯣꯏꯔꯁꯨ ꯃꯅꯤꯄꯨꯔꯗ ꯂꯣꯏꯅ ꯑꯁ ꯑꯆꯥꯄꯣꯠ ꯂꯩꯔꯁꯨ ꯅꯣꯏ ꯇꯝꯄꯥꯛꯗ ꯌꯥꯝ ꯂꯩꯔꯤꯁꯤꯗꯤ
ꯎꯝ ꯅꯣꯏ ꯅꯣꯢꯅ ꯂꯧ ꯂꯧꯔꯛꯄꯗꯣ ꯄꯥꯝꯃꯦ ꯆꯥꯅꯤꯡꯉꯦ ꯍꯥꯏꯕ ꯋꯥꯅꯤꯗ
ꯑꯆꯥ
ꯂꯧ ꯂꯧ ꯂꯧ ꯑꯁ ꯅꯪꯁꯦ ꯄꯨꯔꯛꯅꯤꯡꯗꯕ ꯃꯥꯜꯂꯦꯗ
ꯅꯠꯇꯦ ꯄꯨꯔꯛꯀꯦ ꯍꯥꯏꯕ ꯀꯩ ꯆꯥꯅꯤꯡꯒꯦ ꯍꯥꯏꯌꯣ
ꯑꯗꯨꯝ ꯏꯌꯥꯗ ꯌꯥꯏꯌꯦ ꯅꯣꯏꯅ ꯄꯨꯔꯛꯑꯗꯤ ꯑꯗꯨꯝ ꯎꯝ ꯅꯪ ꯑꯩꯈꯣꯏꯒꯤꯅꯤ ꯍꯥꯏꯅ ꯄꯨꯔꯛꯑꯗꯤ ꯑꯗꯨꯝ ꯑꯗꯨꯝ ꯆꯥꯕ ꯅꯨꯡꯉꯥꯏꯌꯦꯅ
ꯑꯗꯨ ꯑꯣꯢꯔꯗꯤ
ꯅꯣꯢ ꯅꯣꯏ ꯆꯥꯕꯁꯦ ꯑꯩꯁꯨ ꯈꯪꯗꯦ ꯑꯩ ꯑꯩ ꯆꯥ ꯑꯩꯒꯤ ꯐꯦꯚꯔꯥꯏꯠ ꯑꯣꯏꯅ ꯄꯨꯔꯛꯎꯔꯣ
ꯍꯣꯏ ꯌꯥꯏꯑꯦ
ꯑꯩꯅ ꯁꯔꯚ꯭ꯔꯥꯏꯁ ꯑꯣꯏꯔꯗꯤ ꯀꯩꯅꯣꯅꯦ ꯑꯥ ꯁꯤ ꯀꯩꯅꯣꯅꯦ ꯃꯤꯛꯁ ꯐ꯭ꯔꯨꯠ ꯒꯤ ꯑꯀꯪꯕꯗꯣ
ꯍꯣꯢ ꯍꯣꯢ ꯌꯥꯢꯌꯦ
ꯕꯗꯥꯝꯁꯨ ꯌꯥꯎꯋꯦ ꯀ꯭ꯔꯦꯞ ꯁꯨ ꯌꯥꯎꯌꯦ ꯑꯥ ꯀꯩꯅꯣ ꯎꯝ ꯂꯣꯏꯅ ꯃꯤꯛꯁ ꯐ꯭ꯔꯨꯠꯒꯤ ꯀꯩꯅꯣꯅꯤ ꯑꯀꯪꯕ ꯉꯥꯛꯇꯀꯣ ꯍꯥꯎꯋꯦꯕ ꯑꯗꯣ ꯏꯁꯥꯗꯁꯨ ꯌꯥꯝ ꯀꯅꯥꯗ ꯌꯥꯝ ꯌꯥꯎꯋꯦꯕ
ꯎꯝ ꯑꯁ ꯏꯁꯥ ꯐꯅꯕ ꯌꯥꯝ ꯇꯧꯕ ꯃꯥꯜꯂꯤꯒꯣ
ꯁꯥ ꯐꯥꯗ꯭ꯔꯗꯤ ꯌꯥꯔꯣꯏꯅꯦ ꯊꯕꯛ ꯁꯨꯔꯒ
ꯍꯣꯏ ꯍꯣꯏ ꯃꯥꯅꯦ ꯑꯩ ꯑꯩ ꯎꯝ ꯏꯅꯥꯎꯄꯥ ꯀꯣ
ꯎꯝ
ꯃꯥꯗꯣ ꯎꯝ ꯑꯩꯗꯣ ꯅꯥꯍꯟꯕꯀꯣ
ꯎꯝ
ꯑꯗꯨꯒꯤ ꯅꯪ ꯍꯩ ꯑꯝꯇ ꯆꯥꯗꯕꯒꯤ ꯅꯥꯕꯅꯤ ꯅꯪ ꯅꯥꯔꯁꯨ ꯍꯩ ꯌꯥꯝ ꯆꯥꯎꯋꯣ ꯍꯥꯏꯕ ꯋꯥꯅꯤꯗ
ꯍꯧꯔꯦꯟ ꯑꯩ ꯅꯨꯡꯊꯤꯟꯗ ꯖꯤꯝ ꯆꯠꯂꯒ ꯑꯩ ꯀꯩꯅꯣ ꯚꯤꯗꯤꯑꯣ ꯀꯣꯜ ꯇꯧꯔꯛꯀꯦ
ꯑꯦ ꯍꯣꯏ ꯌꯥꯏꯌꯦ
ꯅꯁꯛ ꯅꯁꯛꯁꯨ ꯌꯦꯡꯅꯤꯉꯥꯏꯀꯣ
ꯌꯦꯡꯅꯤꯡꯉꯥꯏ ꯍꯥꯏꯔꯗꯤ ꯍꯧꯖꯤꯛꯁꯨ ꯌꯦꯡꯕ ꯌꯥꯏꯗ ꯅꯪꯗꯣ ꯃꯪ ꯊꯤꯔꯗ꯭ꯔ ꯈꯪꯗꯦ ꯌꯦꯡꯔꯗꯤ
ꯅꯠꯇꯦ ꯍꯧꯖꯤꯛ ꯍꯧꯖꯤꯛ ꯌꯦꯡ ꯌꯦꯡꯔꯒꯦ ꯑꯗꯨꯗꯤ ꯍꯧꯖꯤꯛꯁꯦ
ꯗꯤ ꯄꯤ ꯗ ꯌꯦꯡꯕ꯭ꯔ
ꯑꯁꯦꯡꯕ ꯑꯁꯦꯡꯕ ꯇꯧꯔꯛꯀꯅꯤ
ꯇꯥꯕ꯭ꯔꯣ
ꯍꯥꯏ ꯇꯥꯏꯌꯦ ꯇꯥꯏꯌꯦ
ꯑꯩ ꯅꯪꯒꯤ ꯄ꯭ꯔꯣꯐꯥꯏꯜ ꯌꯦꯡꯉꯦ ꯅꯪ ꯅꯁꯛ ꯌꯥꯝ ꯐꯖꯔꯤꯗꯨꯗꯤ
ꯑꯥ ꯅꯠꯇꯦ ꯑꯦꯍꯦ ꯑꯁ ꯈꯪꯗꯦ ꯀꯦꯝꯔꯥꯅ ꯐꯝꯃ ꯃꯤ
ꯅꯠꯇꯦꯗ ꯑꯗꯨꯝ ꯅꯪꯒꯤ ꯄꯤꯛꯆꯔꯗꯣ ꯈꯪꯉꯦꯗ ꯐꯖꯩ ꯐꯖꯩ
ꯋꯥꯔꯦ ꯍꯥꯏꯐꯦꯠꯅꯤꯀꯣ
ꯀꯔꯤꯕ
ꯋꯥꯗꯤ ꯍꯥꯏꯐꯦꯠ ꯉꯥꯡꯕ ꯍꯩ ꯍꯥꯏꯕ
ꯎꯝ ꯅꯣꯏ ꯀꯩꯅꯣ ꯗꯤ ꯑꯦꯝ ꯀꯣꯂꯦꯖꯇ ꯆꯠꯄꯁꯦ ꯀ꯭ꯂꯥꯁ ꯌꯥꯝ ꯇꯧꯕ꯭ꯔꯣ ꯁꯤ ꯕꯤꯀꯣꯝꯒꯤꯁꯦ
ꯍꯣꯏ ꯑꯗꯨꯝ ꯇꯧꯋꯤꯗ
ꯀ꯭ꯂꯥꯁ ꯀ꯭ꯂꯥꯁ ꯀꯌꯥ ꯇꯧꯒꯦꯕ
ꯑꯥ ꯅꯨꯃꯤꯠꯇ ꯇꯔꯨꯛꯀꯨꯝꯕ
ꯑꯣ
ꯇꯔꯨꯛꯇꯤ ꯊꯝꯃꯦ ꯑꯗꯨꯕꯨ ꯃꯉꯥ ꯃꯔꯤ ꯃꯉꯥ ꯂꯧꯕ ꯃꯇꯝꯗ ꯌꯥꯝꯃꯦꯗ ꯍꯥꯏꯕꯗꯤ ꯁꯤꯂꯦꯕꯁꯇꯣ ꯂꫭꯏꯈꯤꯕꯁꯨ ꯂꯩꯕꯅꯤꯅꯀꯣ
ꯎꯝ ꯑꯁ ꯂꯥꯏꯔꯤꯛ ꯌꯥꯝ ꯍꯩꯔꯝꯃꯅꯤ ꯅꯪꯁꯦ
ꯑꯌꯥ ꯅꯠꯇꯦ ꯑꯁ ꯅꯣꯏ ꯈꯟꯕꯒ ꯌꯥꯝ ꯈꯦꯠꯅꯔꯝꯅꯤ ꯑꯩꯁꯦ
ꯅꯠꯇꯦꯗ ꯍꯩꯔꯝꯕꯅꯦꯕ ꯑꯩ ꯈꯪꯉꯦꯕ ꯅꯪꯒꯤ ꯋꯉꯥꯡ ꯁꯉꯥꯡꯗꯣ ꯈꯪꯉꯦꯕ ꯂꯥꯏꯔꯤꯛ ꯌꯥꯝ ꯍꯩꯕ ꯃꯤꯅꯦꯕ
ꯋꯥꯗꯤ